ꯇꯥꯔꯕꯣ
ꯍꯜꯂꯣ ꯇꯥꯏꯌꯦꯃꯤ
ꯀꯩꯗꯧ ꯂꯩꯕ ꯁꯥꯏꯗꯩ
ꯑꯩ ꯊꯕꯛ ꯇꯧꯔꯦ ꯆꯥꯛ ꯆꯥꯔꯦ ꯀꯣꯂꯤꯛ ꯐꯦꯡꯉꯦ ꯆꯥꯛ ꯊꯣꯡꯉꯦ ꯑꯗꯨꯒ ꯃꯌꯥꯝꯗꯣ ꯂꯣꯏꯁꯤꯜꯂꯒ ꯑꯉꯥꯡ ꯈꯔ ꯑꯩꯈꯣꯏ ꯅꯣꯡꯃ ꯊꯣꯏꯅ ꯑ ꯀꯣꯢꯁꯟ ꯍꯪꯉꯦ ꯀꯣꯢꯁꯟ ꯍꯪꯕꯤ ꯁꯥꯅꯔꯦ
ꯀꯔꯤ ꯀꯣꯢꯁꯟꯅꯣ ꯍꯥꯏꯖꯤꯕꯨ
ꯑꯗꯨꯝ ꯇꯤꯟꯖꯤꯟꯕ ꯈꯥꯏꯗꯣꯛꯄ
ꯀꯩꯅꯣ ꯊꯨꯖꯟꯕ ꯈꯥꯏꯗꯣꯛꯄꯗꯤ
ꯑꯗꯨꯝ ꯑꯉꯥꯡ ꯀ꯭ꯂꯥꯁ ꯋꯥꯟꯒꯤꯅꯦ ꯑꯗꯨ ꯃꯣꯏ ꯇꯤꯟꯖꯟꯕ ꯈꯥꯏꯗꯣꯛꯄ ꯑꯗꯨ ꯑꯗꯨꯒꯨꯝꯕ ꯍꯩꯇꯕ ꯑꯗꯒꯤ
ꯀꯅꯥꯢ ꯑꯉꯥꯡꯅꯣ ꯀ꯭ꯂꯥꯁ ꯋꯥꯟꯒꯤꯁ
ꯍꯥꯥ
ꯀ꯭ꯂꯥꯁ ꯋꯥꯟꯒꯤ ꯑꯉꯥꯡ ꯍꯥꯏꯁꯦ ꯀꯅꯥꯒꯤꯅꯣꯕ ꯀꯅꯥꯢ ꯃꯆꯥꯅꯣꯕ
ꯑꯈꯣꯏ ꯏꯅꯝꯍꯣꯏꯒꯤ ꯃꯆꯥ
ꯅꯪꯅ ꯇꯥꯛꯏꯕ
ꯑꯩ ꯇꯥꯛꯇꯦꯗ ꯊꯣꯊꯣꯏꯅ ꯇꯥꯛꯄ ꯑꯗꯨꯝ ꯀꯣꯏꯁꯟ ꯍꯪꯕꯤ ꯑꯣꯏꯅ ꯑꯗꯨꯝ ꯁꯥꯟꯅꯕ ꯑꯗ ꯁꯨꯝꯂꯥꯛ ꯀꯩꯀꯥ ꯂꯣꯏ ꯍꯪꯕꯤ ꯁꯥꯟꯅꯕ ꯑꯗꯒꯨꯝꯕꯒꯤ
ꯎꯝ ꯀꯩ ꯆꯥꯔꯕ
ꯀ ꯍꯪꯒꯥꯝ
ꯍꯥ
ꯍꯪꯒꯥꯝ
ꯑꯣ ꯑꯣ
ꯍꯪꯒꯥꯝꯒ ꯉꯥꯒ ꯊꯣꯡꯕ ꯆꯥꯏ
ꯐꯣꯟ ꯇꯩꯗꯣ ꯄꯥꯏꯗ꯭ꯔꯗꯤ ꯀꯗꯥꯏ ꯆꯠꯂꯨꯒꯦꯀꯣ ꯄꯨꯡ ꯀꯌꯥ ꯂꯥꯛꯇꯣꯏꯅꯣ